ꯍꯂꯣ
ꯇꯥꯏ ꯇꯥꯏ
ꯀꯔꯤ ꯅꯪ ꯆꯍꯤ ꯀꯌꯥꯒꯤꯅꯣ ꯅꯪꯒꯤꯗꯣ
ꯇ꯭ꯋꯦꯟꯇꯤ ꯐꯥꯏꯚ ꯇ꯭ꯋꯦꯟꯇꯤ ꯐꯥꯏꯚ
ꯇ꯭ꯋꯦꯟꯇꯤ ꯐꯥꯏꯚ ꯉꯥꯏꯈꯣꯀꯣ ꯑꯗꯨꯗꯤ ꯑꯩ ꯄꯥꯔꯛꯀꯦꯀꯣ ꯑꯩꯒꯤ
ꯅꯪ ꯇ꯭ꯋꯦꯟꯇꯤ ꯐꯥꯏꯚ ꯌꯧꯔꯕꯣ ꯍꯥꯏꯕꯅꯦ
ꯅꯪ ꯀꯌꯥ ꯌꯧꯔꯒꯦ ꯍꯥꯟꯅ ꯍꯥꯏꯔꯣ
ꯇ꯭ꯋꯦꯟꯇꯤ ꯐꯥꯏꯚꯅꯤꯅꯦ
ꯑꯁ ꯑꯁ ꯇ꯭ꯋꯦꯟꯇꯤ ꯁꯤꯛ ꯇ꯭ꯋꯦꯟꯇꯤ ꯁꯤꯛꯁ ꯑꯣꯏꯔꯗꯤ
ꯁꯨꯗ꯭ꯔꯦ ꯁꯨꯗ꯭ꯔꯦ ꯇ꯭ꯋꯦꯟꯇꯤ ꯐꯥꯏꯚ ꯁꯨꯗ꯭ꯔꯦ ꯅꯪ ꯇꯣꯛꯑꯣ
ꯅꯪꯉꯣꯟꯗꯩꯩꯔꯥ ꯅꯪꯉꯣꯟꯗꯩꯗꯤ ꯍꯟꯅꯤ ꯇ꯭ꯋꯦꯟꯇꯤ ꯐꯥꯏꯚ ꯁꯨꯇ꯭ꯔꯁꯨ ꯅꯉꯣꯟꯗꯩꯩꯗꯤ ꯍꯟꯅꯤ ꯑꯦ ꯇ꯭ꯋꯦꯟꯇꯤ ꯐꯥꯏꯚꯇꯤ ꯁꯨꯏ
ꯅꯁꯛꯇꯨꯒ ꯇ꯭ꯋꯦꯟꯇꯤ ꯐꯥꯏꯚ ꯁꯨꯗ꯭ꯔꯁꯨ ꯀꯥꯏꯅ
ꯁꯛꯇ ꯌꯦꯡꯅꯔꯁꯨ ꯑꯗꯨꯝ ꯈꯪꯒꯅꯤꯀꯣ ꯍꯣꯏ ꯁꯤ ꯑꯁ ꯀꯩꯅꯣꯅꯦꯍꯦ ꯁꯤꯁ ꯀꯔꯤ ꯅꯪꯕꯣ ꯇ꯭ꯋꯦꯟꯇꯤ ꯐꯥꯏꯚꯀ ꯍꯥꯏꯖꯤꯟꯗ꯭ꯔ
ꯍ
ꯀꯔꯤ ꯊꯥꯗ ꯑ ꯌꯥꯔꯦ
ꯑꯥꯒꯁ
ꯑꯥꯒꯁꯠ ꯅꯥꯪꯖꯦ ꯀꯩꯅꯣꯗ ꯇ꯭ꯋꯦꯟꯇꯤ ꯊ꯭ꯔꯤ ꯇ꯭ꯋꯦꯟꯇꯤ ꯋꯥꯟꯂ ꯇꯨꯔ
ꯗꯦꯠꯂꯣ
ꯅꯠꯇꯦ
ꯀꯔꯤꯅꯣ ꯋꯥꯜꯂꯣ ꯇꯨꯔꯣ ꯍꯥꯏꯗꯤ ꯀꯔꯤꯅꯣ ꯁꯣꯛ ꯍꯥꯏ ꯈꯪꯗꯦ ꯀꯔꯤꯅꯣ ꯁꯣꯛ
ꯁꯣꯛ ꯑꯩꯖꯦ ꯀꯩꯅꯣꯅꯤ ꯀꯩꯅꯣ ꯏꯌꯔꯖꯦ ꯁꯣꯛ ꯀꯧꯏ
ꯇꯨ ꯊꯥꯎꯖꯟ ꯇ꯭ꯋꯦꯟꯇꯤ ꯊ꯭ꯔꯤꯅꯤ ꯑꯩ ꯊꯥꯎꯖ ꯊꯥꯎꯖꯟ ꯊ꯭ꯔꯤ ꯍꯥꯏꯔꯒ
ꯑꯗꯨ ꯑꯗꯨꯗ ꯑꯣꯏꯔ ꯀꯃꯥꯏꯅ ꯇ꯭ꯋꯦꯟꯇꯤ ꯐꯥꯏꯚ ꯁꯨꯔꯤꯕ
ꯊ ꯊ ꯇ꯭ꯋꯦꯟꯇꯤ ꯐꯥꯏꯄ ꯇ꯭ꯋꯦꯟꯇꯤ ꯁꯚꯦꯟꯗ ꯊꯔꯇꯤꯔ ꯈꯪꯗꯦ
ꯆꯠꯂꯣꯍꯣꯏ ꯁꯤꯒꯤ ꯇꯧ ꯑꯗꯨꯒꯒ ꯀꯨꯟꯃꯉꯥ ꯀꯥꯏꯁꯤꯗ ꯅꯅꯥꯞꯁꯤꯜꯂꯛꯀꯅꯤ
ꯅꯞꯄꯤꯔꯣꯍꯦ
ꯀꯗ ꯀ ꯇꯣꯏ ꯀꯜꯣꯗ ꯁꯨꯗ꯭ꯔꯤ ꯋꯥꯔ ꯑ ꯂꯤꯈ
ꯅꯪꯗꯤ
ꯑꯩꯅꯦ ꯍꯥꯟꯅꯤꯗꯤ
ꯅꯪꯅ ꯇꯨꯋꯦꯟꯇꯤ
ꯏ ꯇꯨꯋꯦꯟꯇꯤ ꯆꯠꯂꯣꯍꯩ ꯋꯥꯟ ꯅꯦ ꯋꯥꯟ
ꯎꯝ
ꯑꯩꯅ ꯋꯥꯟ
ꯑ
ꯁꯍꯁ ꯆꯥꯎꯅꯒ ꯄꯥꯁꯤꯟꯗꯅ ꯇ꯭ꯋꯦꯟꯇꯤ ꯐꯥꯏꯚꯀ ꯇꯣꯛ ꯍꯥꯏꯖꯤꯜꯂꯤ
ꯅꯪꯅ ꯋꯥꯟ ꯑꯩꯅ ꯋꯥꯟ ꯍꯥꯞ
ꯅꯠꯇꯅꯦꯍꯦ
ꯅꯠꯂꯤ ꯀꯩꯅꯣ
ꯑꯩꯅ ꯋꯥ ꯑꯣꯏꯔꯗꯤ ꯅꯪꯅ ꯋꯥꯟꯒꯤ ꯍꯥꯞ ꯍꯥꯐꯀꯤ ꯍꯥꯞ ꯑꯣꯏꯗꯣꯏꯕ ꯅꯣꯏꯅ
ꯎꯝ
ꯆꯩ ꯆꯥꯅꯤ ꯅꯪ
ꯆꯍꯤꯗꯤ ꯌꯥꯝ ꯌꯥꯝ ꯅꯤꯡꯕ
ꯌꯥꯝ ꯑꯍꯟꯕ ꯑꯣꯏꯅꯤꯡꯕꯔꯥ ꯅꯪ
ꯅꯪꯅꯤ ꯑꯩꯗꯣ ꯑꯩꯗꯤ ꯑꯩꯈꯣꯏꯗꯤ ꯑꯩꯗꯤ ꯑꯩꯈꯣꯏꯗꯤ ꯑꯁꯦꯡꯕꯅꯤ ꯍꯥꯏꯁꯤ
ꯑꯁꯦꯡꯕꯕꯁꯤꯦꯗꯤ ꯀꯌꯥꯅꯣ
ꯅꯥꯉꯣꯟꯗꯩꯩ ꯍꯜꯂꯤꯁꯤꯗꯤ
ꯅꯪ ꯆꯍꯤ ꯀꯌꯥ ꯁꯨꯔꯒꯅꯦ ꯅꯪꯅ ꯊꯤꯕꯗ
ꯇ꯭ꯋꯏꯦꯟꯇꯤ ꯊ꯭ꯔꯤ
ꯅꯅꯥꯒ ꯇꯣ
ꯌꯥꯝꯅ ꯈꯦꯠꯅꯔꯣꯏꯅꯦ
ꯍꯣꯏꯁꯦ ꯍꯣꯏꯁꯦ ꯄꯥꯕꯨꯡ ꯀꯧꯕꯤꯔꯒꯦꯁꯦ
ꯑꯦ ꯄꯥꯕꯨꯡꯗꯤ ꯌꯥꯗꯦ
ꯑꯗꯨꯗꯤ ꯑꯗꯨꯠꯗꯤ ꯑꯗꯨꯠꯗꯤ ꯑꯟꯀꯜ
ꯆꯠꯂꯍꯩ ꯑꯡꯀꯜꯒ ꯀꯧꯁꯟꯗꯅ ꯆꯠꯂꯥꯍꯩ ꯑꯈꯣꯏꯕꯨ ꯌꯥꯝꯅꯥ ꯑꯥ ꯌꯧꯕꯒꯥ ꯇꯜꯂꯦ ꯑꯗꯨꯗꯤ
ꯑꯗꯨꯗꯤ ꯀꯔꯤ ꯀꯧꯗꯣꯏꯅꯣ ꯗꯥꯗꯥ ꯀꯧꯔꯣꯔꯥ
꯭ꯔꯣꯒꯥꯏ ꯀꯕꯨꯗ ꯃꯁꯁ
ꯍꯥꯏꯗꯁ ꯍꯥꯏꯗ꯭ꯔꯣ ꯑ
ꯑꯦ ꯑꯩꯈꯣꯏꯗꯤ ꯃꯤꯡꯒꯧ
ꯑꯩ ꯃꯤꯡ ꯅꯪ ꯅꯪꯒꯤ ꯃꯤꯡ ꯈꯪꯉꯦ ꯑꯩ
ꯀꯔꯤ
ꯑꯩ ꯍꯥꯏꯒ ꯀꯗꯥ ꯁ ꯈꯔꯦ ꯃꯗꯤ ꯊꯣꯏꯕ ꯕ꯭ꯔꯣ ꯑꯅꯤꯊꯣꯏꯕ
ꯊꯣꯛꯄ꯭ꯔꯦꯅꯦ
ꯑꯁ ꯊꯣꯛꯇꯗꯤ ꯑꯩꯒꯤ ꯃꯤꯡ ꯀꯧꯔꯛꯎ ꯀꯧꯔꯛꯎ
ꯀꯩꯅꯣ ꯑꯩꯒꯤꯗꯤ ꯊꯣꯛꯇꯦ ꯊꯣꯛꯇꯅꯤꯗ ꯅꯪꯒꯤ ꯄꯥꯟꯩ ꯍꯥꯏꯁꯤ ꯁꯥꯒꯩ ꯅꯠꯇꯕ꯭ꯔꯥ ꯁꯤꯗꯤ ꯅꯪꯒꯤꯗꯤ ꯉꯁꯥꯏ ꯀꯩꯅꯣ ꯍꯩꯔꯛꯈꯤꯗꯥꯏꯅꯦ ꯐꯨꯠꯕꯣꯜ ꯏꯁ ꯏꯁꯇꯥꯔ ꯏꯁꯇꯥꯕ ꯂꯦꯔꯒꯩꯅ ꯑꯣꯏꯔꯛꯈꯤꯗꯅꯦ
ꯍꯣꯏꯅꯤ ꯍꯣꯏꯅꯤ ꯍꯥꯏꯔꯛꯑꯅꯤ
ꯀꯩꯅꯣꯅꯤ ꯑꯩꯈꯣꯏꯒꯤ ꯄꯣꯔꯇꯨꯀꯜꯒꯤ ꯍꯥꯟꯅꯒꯤ ꯀꯩꯅꯣꯗ ꯄꯦꯄꯦꯒꯤ
ꯨꯝ ꯅꯪ ꯃꯤꯡ ꯑꯗꯨꯝ ꯍꯥꯏꯔꯒ ꯂꯩ ꯑꯩꯕꯨꯗꯪ ꯅꯨꯡꯉꯥꯏꯅꯤ
ꯑꯣ ꯀꯥꯎꯍ
ꯅꯀꯣꯛꯇꯨꯗ ꯇꯪ ꯂꯧꯔꯗꯤ
ꯅꯪꯅ ꯍꯥꯏꯗꯣꯛꯈꯤꯕꯗꯨꯗ ꯑꯩꯁꯨ ꯋꯥꯈꯜ ꯑꯣꯏꯗꯕꯅꯤ ꯀꯩꯅꯣ
ꯑꯩꯁꯨ ꯀꯥꯎꯕꯒꯤꯅꯤꯅꯦ
ꯐ ꯆꯞ ꯃꯥꯟꯗ꯭ꯔꯣ
ꯐꯖꯗꯤ ꯅꯪꯗ ꯂꯥꯛꯕꯒꯤꯗꯤ
ꯑ ꯅꯪ ꯅꯍꯥꯟ ꯍꯥꯏ ꯍꯥꯏꯔꯛꯑꯒ
ꯑꯩ ꯍꯥꯟꯅ ꯍꯥꯏꯗꯤꯦ ꯅꯪꯅ ꯍꯥꯟꯅ ꯍꯥꯏꯔꯒ
ꯑꯁ ꯑꯩ ꯍꯩꯇ꯭ꯔꯤꯉꯣ ꯁꯥꯒꯩ ꯅꯠꯇꯧꯔꯣ ꯑꯩꯅ ꯍꯥꯏꯖꯂꯦ ꯎ
ꯑꯩ ꯌꯥꯗꯔꯤ ꯍꯥꯏꯦ
ꯌꯥꯔ
ꯇꯨꯝꯕ ꯁꯔꯣ
ꯑꯩꯈꯣꯏꯗꯤ ꯕꯜ ꯉꯥꯏꯈꯤꯗꯧꯔꯤꯕꯅꯤꯅꯦ
ꯑꯩꯁ ꯅꯪ ꯌꯦꯡ ꯍꯧꯧꯔꯣꯏꯗꯣꯂꯣ
ꯀꯔꯤ ꯀꯔꯤ ꯌꯦꯡꯉꯨꯒꯅ ꯋꯥꯂꯣ
ꯑꯗꯤ
ꯆꯍꯤ ꯃꯔꯤ ꯃꯔꯤ ꯂꯩꯔꯒ ꯇꯧꯔ ꯁꯤꯟꯕꯅꯤ ꯀꯩꯅꯣ ꯌꯦꯡꯉꯨ ꯀꯩꯅꯣ ꯆꯍꯤ ꯈꯨꯗꯤꯡꯒꯤ ꯇꯧꯁꯨ ꯅꯠꯇꯗ ꯕꯣꯜ ꯐꯠꯆꯔꯀꯥꯟ ꯌꯦꯡꯗꯗꯤ ꯅꯪꯗꯤ ꯂꯩꯀꯥꯏꯒꯤ ꯕꯣꯜꯂꯣ ꯌꯦꯡꯒꯦꯔꯥ
ꯑꯩ ꯑꯩ ꯑꯩ ꯁꯅꯥꯃ ꯥꯎ ꯌꯦꯡꯈꯤꯒꯦ
ꯎ ꯑꯦ ꯅꯣꯏ ꯇꯨꯡꯗꯒꯤ ꯅꯞꯄꯤꯁꯤ ꯁꯥꯒꯩꯔꯥ
ꯏ
ꯑꯣ ꯃꯤꯡꯁꯨ ꯃꯥꯟꯕ
ꯅꯣꯏ ꯇꯨꯡꯗ ꯅꯞꯇ꯭ꯔꯒ ꯅꯣꯏꯗꯤ ꯃꯃꯥꯡꯗ ꯇꯨꯡ ꯍꯥꯏꯁꯦ ꯃꯃꯥꯡ ꯍꯥꯏꯔ ꯃꯅꯤꯡꯗ ꯅꯞꯄ꯭ꯔꯥ
ꯃꯃꯥꯡꯁꯨ ꯅꯥꯄꯤ ꯃꯅꯤꯡꯁꯨ ꯅꯥꯄꯤ ꯑꯣꯏꯗꯤ
ꯃꯃꯥꯡꯗ ꯅꯞꯄ ꯌꯥꯗꯦ ꯃꯅꯤꯡꯗ ꯅꯞꯄ ꯌꯥꯗꯦ ꯃꯃꯥꯡꯗ ꯅꯞꯀꯗꯕꯅꯤ
ꯑꯗꯨ ꯑꯩꯈꯣꯏꯗꯤ ꯑꯅꯤꯃꯨꯛ ꯅꯥꯞꯄꯤꯕ
ꯑꯩꯣꯏꯗꯤ ꯑꯅꯤꯃꯛ ꯅꯞꯄ ꯌꯥꯗꯦ ꯑꯩꯅ ꯌꯥꯗꯦ ꯍꯥꯏꯌꯨ
ꯎꯁꯤ ꯑꯩ ꯐ꯭ꯔꯤꯗꯝꯅꯤꯗꯔꯩ
ꯀꯔꯤ ꯐ꯭ꯔꯤꯗꯝꯝ
ꯁꯤꯒꯃꯅ ꯐ꯭ꯔꯤꯗꯝꯗ ꯊꯤ ꯅꯩꯔꯤꯅꯤꯅꯦ ꯑꯩꯈꯣꯏꯗꯤ
ꯑ
ꯅꯣꯏꯒꯤꯗꯤ ꯀꯔꯝꯕꯅ ꯁꯥꯒꯅꯣ ꯀꯔꯝꯕꯅ ꯃꯤꯡꯅꯣ ꯈꯪꯗꯦꯅ ꯍꯦꯛꯇ ꯃꯨꯟꯅ ꯀꯩꯅꯣ ꯇꯧꯗ꯭ꯔꯗꯤ
ꯑꯩꯗꯤ ꯅꯣꯏꯗ ꯍꯥꯏꯗꯨꯁꯨ ꯑꯩ ꯐꯪꯉꯦ
ꯏ ꯑꯩꯈꯣꯏꯒꯤꯗꯤ ꯇꯣꯉꯥꯟꯅ ꯇꯧ ꯇꯧꯁꯨꯪ ꯊꯣꯛꯣꯛꯂꯛꯏꯗꯨꯗꯤ
ꯎꯝ ꯀꯩꯅꯣ ꯀꯩꯅꯣ ꯀꯩꯅꯣ ꯌꯨꯝꯗꯝ ꯍꯥꯏꯕꯗꯥ
ꯌꯨꯝꯗ ꯁꯥꯒꯩ ꯑꯩꯁꯤ ꯌꯨꯝꯅꯥꯛꯅꯤ
ꯑꯣꯈꯤꯦ ꯣꯁ
ꯅꯣꯏꯗ ꯕꯣꯜ ꯌꯦꯡꯕ ꯂꯩꯏꯗꯥꯏꯅꯦ
ꯌꯦ ꯌꯦꯡ ꯀꯩꯅꯣꯝ ꯇꯧꯒꯦ ꯁꯖꯣꯛꯁꯒꯖꯔ ꯆꯥꯔꯒ ꯂꯩ
ꯏꯁꯤꯡ ꯊꯛꯆꯤꯟꯒꯗꯕꯅꯤ
ꯏꯁꯤꯡ ꯊꯛꯆꯜꯂꯗꯤ ꯇꯨꯝꯅꯤꯡꯗꯕꯅꯤꯅꯦ
ꯊꯥꯛꯑꯦ ꯃ ꯊꯥꯏꯅ ꯊꯥꯛꯑꯦ
ꯄ ꯊꯔ ꯊꯔꯦ ꯍꯦ ꯇꯧꯅꯤꯡꯉꯤꯗꯨꯔꯥ
ꯀꯔꯤ ꯀꯥꯟꯗꯅꯕꯗ ꯀꯔꯤ ꯋꯥ ꯀ
ꯁꯤ ꯇꯨꯝꯅꯤꯡꯉꯣꯟꯕꯒꯤ ꯋꯥ ꯀꯨꯞ ꯀꯥꯏꯗꯤ ꯀꯔꯤꯅꯣ ꯈꯪꯗ꯭ꯔꯕ
ꯀꯔꯤ ꯋꯥ ꯀꯞ ꯀꯥꯗꯕꯗ
ꯀꯥꯟꯅꯔꯤꯅꯤꯅꯦ ꯕꯣꯜ ꯁꯥꯟꯅꯔꯒ ꯑꯗꯨ ꯈꯪꯗ꯭ꯔꯗꯤ
ꯎ ꯅꯪ ꯅꯪꯒꯤ ꯀꯥꯟꯅꯕ ꯀꯔꯤ ꯂꯥꯛꯑꯒꯕ ꯣ ꯍꯥꯏꯒ
ꯅꯣꯂꯦꯖꯅꯦꯅꯤꯁꯦ ꯀꯅꯥꯅ ꯀꯥꯈꯤꯒꯦ ꯀꯃꯥꯏ ꯇꯧꯔ ꯁꯟꯒꯥꯏ
ꯀꯅꯥꯅ ꯀꯅꯥꯅ ꯀꯥꯈꯤ ꯑꯗꯨ ꯈꯪꯅꯤꯡꯕꯅꯤ ꯒꯥꯔꯤ ꯒꯥꯔꯤ ꯑꯦꯗꯤ ꯀꯣꯦ ꯁꯦꯀꯦꯟ ꯃꯤꯅꯠ ꯁꯦꯀꯦꯟꯗ ꯑꯗꯨꯝ ꯈꯪꯕ ꯌꯥꯏ
ꯒꯨꯒꯜꯗ ꯌꯦꯡꯗ꯭ꯔꯁꯨ ꯍꯥꯏꯗꯤ ꯏꯃꯤꯗ ꯎꯈꯤꯕ ꯑꯗꯨꯅꯗꯤ ꯐꯩꯗꯅ ꯑꯁꯨꯃꯥꯏꯅ ꯆꯟꯈꯤ ꯃꯥꯅ ꯆꯟꯈꯤꯗꯨ ꯈꯪꯉꯤꯗꯅ
ꯃꯤꯅ ꯌꯦꯡꯕꯗꯤ ꯉꯝꯗ꯭ꯔꯦ ꯑꯩ ꯌꯣꯒꯥꯗ ꯌꯦꯡꯒꯦ
ꯃꯤꯁꯁ ꯃꯪꯗꯤ ꯌꯦꯡꯉꯗꯤ ꯋꯥꯔꯜ ꯀꯞꯇ ꯅꯪ ꯊꯣꯛꯂꯛꯑꯅꯤ
ꯎꯝ ꯑꯩꯗꯤ ꯒꯣꯜ ꯆꯪꯒꯗꯕꯗꯣ ꯉ ꯏꯁꯇ꯭ꯔꯥꯏ ꯀꯥꯔꯒ ꯆꯠꯀꯗꯒ
ꯁꯤ ꯁꯤ ꯇꯥꯏ ꯀꯔꯤ ꯋꯥꯈꯜꯒ ꯇꯧꯔꯤꯕ